ꯑꯣ ꯅꯨꯡꯉꯥꯏꯔꯤꯕꯣ
ꯅꯨꯡꯉꯥꯏꯔꯤ
ꯆꯥꯛ ꯌꯦꯟꯁꯥꯡꯗꯤ ꯆꯥꯔꯕꯣ ꯊꯣꯡꯉ ꯂꯩꯌꯦ
ꯑ ꯅꯪꯗꯤ ꯆꯥꯔꯕꯣ
ꯑꯩꯗꯤ ꯆꯥꯔꯦ
ꯀꯔꯤ ꯃꯊꯦꯜ ꯆꯥꯔꯒꯦ ꯉꯁꯤꯗꯤ
ꯀꯔꯤ ꯏꯟꯖꯥꯡ ꯊꯣꯡꯅꯔꯤꯒꯦ ꯅꯣꯏꯕꫭ
ꯑꯩꯗꯤ ꯍꯧꯖꯤꯛꯁꯦ ꯀꯣꯕꯤ ꯃꯅꯥ ꯆꯝꯐꯨꯠ ꯇꯧꯒꯦ ꯍꯥꯏꯅ ꯁꯦꯝ ꯁꯥꯔꯒ ꯂꯩ
ꯎꯝ ꯅꯊꯟꯗ ꯂꯩꯕꯁ‌ꯦ ꯅꯨꯡꯉꯥꯏꯔꯦ ꯅ‌ꯦ ꯍꯥ
ꯈꯪꯗꯦꯗ ꯅꯨꯡꯉꯥꯏꯇꯦꯗ ꯃꯤ ꯑꯅꯤ ꯂꯩꯔꯗꯤꯀꯣ ꯈꯔ ꯅꯨꯡꯉꯥꯏꯗꫭꯕ
ꯃꯤ ꯑꯅꯤ ꯄꯥꯝꯃꯦ
ꯑꯩꯅ ꯇꯟꯕ ꯃꯇꯝꯗ ꯃꯤ ꯑꯃꯅ ꯆꯥꯛ ꯀꯔꯤ ꯀꯥ ꯊꯣꯡꯉꯝꯃꯗꯤ ꯈꯔ ꯅꯨꯡꯉꯥꯏꯔ‌ꯦꯗꯅ
ꯃꯤ ꯑꯅꯤ ꯂꯩꯔꯗꯤ ꯅꯨꯡꯉꯥꯏꯅꯤ ꯍꯥ
ꯑꯁ ꯅꯨꯡꯉꯥꯏꯅꯤ ꯎꯝ
ꯅꯣꯏꯕꯨ ꯃꯩ ꯃꯩꯗꯤ ꯂꯥꯛꯄ꯭ꯔꫭ
ꯃꯩꯗꯤ ꯑꯗꯨꯝ ꯀꯩꯅꯣ ꯇꯧꯋꯤꯗ ꯍꯟꯗꯛꯇꯤ ꯔꯤꯒꯨꯂꯔ ꯌꯥꯝ ꯑꯣꯏꯔꯤ
ꯑꯣ ꯉꯁꯤꯗꯤ ꯊꯕꯛ ꯆꯠꯇ꯭ꯔꯕ
ꯂꯧ ꯆꯜꯂꯦ ꯉꯁꯤ
ꯂꯧꯕꯨ ꯀꯃꯥꯏꯟ ꯇꯧꯕꯒꯦ
ꯑꯁ ꯇꯤꯡꯈꯪ ꯄꯥꯝꯕꯤꯒꯤ ꯂꯧꯅꯤꯅ ꯐꯖꯔ‌ꯦꯍꯦ
ꯎꯝ
ꯂꯧꯗꯤ ꯐ-ꯐꯔꯝꯒꯅꯤ ꯍꯧꯖꯤꯛꯀꯥꯟꯗꯤ ꯅꯣꯡꯁꯨ ꯈꯔ ꯇꯥꯕꯅꯤꯅꯀꯣ
ꯑꯁ ꯉꯁꯥꯏ ꯅꯣꯡ ꯐꯖꯟ ꯆꯨꯏꯌꯦ
ꯅꯣꯏꯔꫭꯝꯗꯔꫭ
ꯎꯝ ꯅꯣꯏꯗꯗꯤ ꯆꯨꯗ꯭ꯔꯣ
ꯑꯁ ꯑꯈꯣꯏꯔꯣꯝꯗꯤ ꯁꯥꯕꯅ ꯑꯁ ꯅꯨꯡꯊꯤꯗꯗꯤ ꯂꯩꯕ ꯉꯝꯗꯦꯗ ꯁꯃꯜꯂꯗꯤ
ꯉꯁꯤ ꯉꯁꯤ ꯄꯨꯡ ꯑꯃ ꯑꯅꯤ ꯑꯗꯨꯋꯥꯏꯗ ꯅꯣꯡ ꯐꯖꯟ ꯆꯨꯏꯍ‌ꯦ
ꯑꯥ
ꯇꯨꯕ ꯌꯥꯗꯅ
ꯁꯤꯔꯣꯝꯗꯗꯤ ꯑꯝꯇ ꯇꯥꯗ‌ꯦ
ꯆꯨꯕꯨ ꯆꯨꯈ꯭ꯔꯗꯤ ꯑꯥꯗꯗꯤ ꯏꯁꯤꯡ ꯆꯥꯎꯅꯤꯉꯥꯏ ꯈꯛꯇ ꯉꯥꯏꯔꯦ ꯍꯥꯥ
ꯑꯩ ꯑꯩ ꯈꯔꯗꯤ ꯁꯥꯃꯟꯕꯒꯤ ꯅꯣꯡ ꯈꯔꯗꯤ ꯆꯨ ꯆꯨꯔꯛꯄꯁꯤ ꯄꯥꯝꯃꯦꯕꯀꯣ ꯁꯥꯃꯟꯕꯖꯤꯗ ꯂꯩꯕ ꯉꯝꯗ꯭ꯔꯦ
ꯎꯝ ꯀꯂꯦꯟ ꯊꯥ ꯑꯣꯏꯔ‌ꯦꯅ‌ꯦ ꯍꯥ
ꯑꯣ
ꯅꯣꯡ ꯌꯥꯝ ꯆꯨꯒꯗꯧꯔꯤ ꯇꯝꯄꯥꯛꯇꯗꯤ
ꯇꯝꯄꯥꯛꯇꯗꯤ ꯍꯣꯏ ꯍꯧꯖꯤꯛ ꯆꯨꯕ ꯃꯇꯝꯗꯤ ꯑꯣꯏꯔꯦ
ꯑꯧ ꯑꯝꯐꯥꯎ ꯆꯨꯗꯕꯒꯤꯅꯤ ꯇꯝꯄꯥꯛ ꯂꯧ ꯎꯗꯕ ꯂꯩꯌꯦꯕꯀꯣ ꯏꯁꯤꯡ ꯂꯩꯇꯕꯒꯤꯁꯨ ꯕ ꯌꯥꯗꯗꯅ ꯂꯩꯌꯦ ꯂꯩ ꯂꯩꯔꯤꯕ ꯑꯗꯨꯒꯤ
ꯅꯣꯏ ꯕꯔꯥꯗꯗꯤ ꯃꯤ ꯀꯌꯥꯃꯨꯛ ꯂꯩꯒꯦ
ꯃꯤ ꯌꯥꯝ ꯈꯔꯛꯗꯤ ꯂꯩꯗ ꯎꯝ ꯃꯤ ꯂꯩꯇꯦ ꯇꯔꯥ ꯍꯦꯟꯅ ꯂꯩ
ꯎꯝ
ꯈꯣꯏ ꯁ꯭ꯀꯨꯜ ꯇꯝꯕ ꯀꯔꯤ ꯀꯔꯥ ꯅꯣꯏꯗ ꯑꯃ ꯂꯩꯔꯤ ꯑꯁ ꯅꯨꯡꯉꯥꯏꯗ꯭ꯔꯦ ꯑꯗꯨꯝ ꯅꯨꯡꯉꯥꯏ ꯍꯥꯏꯕ ꯇꯥꯔꯦꯗꯅ ꯀꯔꯤ ꯎꯄꯥꯏ ꯂꯩ
ꯅꯨꯄꯤ ꯊꯤꯔꯣꯗ
ꯅꯨꯄꯤꯒꯤ ꯑꯁ ꯅꯨꯄꯤ ꯊꯤꯒꯤꯝ ꯋꯥꯗꯤ ꯇꯣꯛꯈꯣꯗ
ꯅꯨꯄꯤꯕꯨ ꯍꯦꯛ ꯊꯤꯕ ꯌꯥꯕ꯭ꯔꯅꯦ ꯇꯨꯡꯗ ꯀꯔꯤ ꯆꯥꯔꯅꯤ ꯍꯧꯖꯤꯛꯅ ꯈꯔ ꯄꯩꯁꯥ ꯇꯥꯜꯍꯧꯗ꯭ꯔꯗꯤꯀꯣ
ꯑꯗꯨꯝ ꯇꯥꯜꯂꯒ ꯑꯗꯨꯝ ꯂꯧꯒꯗꯕꯅꯤ ꯀꯩꯅꯣ
ꯑꯣ ꯑꯥ ꯌꯨꯝꯗ ꯂꯥꯛꯑꯗꯤ ꯑꯗꯨꯝ ꯂꯧ ꯁꯨꯒꯗꯕꯅꯤꯅ ꯇꯟꯕ ꯑꯗꯨꯃꯥꯏꯅ ꯑꯩ
ꯂꯧ ꯁꯨꯕꯅ ꯍꯦꯟꯅ ꯅꯨꯡꯉꯥꯏꯔꯤꯗ
ꯎꯝ ꯑꯩꯗꯤ ꯇꯟꯕ ꯑꯗꯨꯒꯤꯅꯤ
ꯇꯜꯂꯗꯤ ꯇꯟ ꯆꯥꯒꯗꯕꯅꯤ
ꯇꯜꯕꯒꯤ ꯑꯗꯨꯝ ꯆꯠꯂꯤꯅꯤ ꯀꯣꯏꯕ ꯆꯠꯂꯤꯅꯤ ꯉꯁꯤ ꯂꯧ ꯆꯠꯄꯕꯨ ꯅꯨꯡꯉꯥ
ꯑꯗꯨ ꯊꯕꯛꯇꯣ ꯅꯪꯒꯤ ꯄꯨꯟꯁꯤꯒꯤ ꯑꯗꯨꯝ ꯁꯨꯔꯒꯦ ꯍꯥꯏꯔꯣ
ꯅꯠꯇꯦꯗ ꯅꯨꯄꯤ ꯊ꯭ꯔꯤꯗ꯭ꯔꯤ ꯐꯥꯎꯗꯤ ꯑꯗꯨꯝ ꯁꯨꯔꯒ ꯂꯩꯕꯅꯗꯤ ꯐꯩꯌꯦꯅ ꯅꯨꯄꯤ ꯊꯤꯔꯗꯤ ꯍꯣꯏ ꯈꯨꯟꯗ ꯂꯩꯇ꯭ꯔꯗꯤ ꯌꯥꯗꯕꯅꯤꯅꯀꯣ
ꯈꯨꯟꯗ ꯂꯧ ꯇꯧꯗ꯭ꯔꯗꯤ ꯌꯥꯔ꯫
ꯑꯥ ꯑꯗꯨ ꯈꯨꯟꯗ ꯂꯩꯕ ꯃꯇꯝꯁꯨ ꯂꯥꯛꯑꯅꯤꯗ꯫
ꯑꯩꯁꯨ ꯑꯁ ꯇꯣꯛꯇꯤ ꯇꯣꯛꯅꯤꯡꯉꯕꯅꯤꯅ ꯈꯜꯂꯒꯀꯣ꯫
ꯑ
ꯑꯗꯨꯕꯨ ꯑꯈꯣꯏꯒꯤ ꯏꯃꯨꯡꯒꯤ ꯀꯟꯗꯤꯁꯟꯗꯨ ꯌꯦꯡꯕ ꯃꯇꯝꯗꯀꯣ꯫ ꯌꯥꯗꯕ ꯍꯥꯏꯇꯥꯔꯦ꯫ ꯈꯨꯟꯗꯗꯤ ꯄꯩꯁꯥꯁꯨ ꯊꯣꯛꯇꯦ ꯊꯣꯛꯐꯝꯁꯨ ꯂꯩꯇꯦ ꯑꯗꯨꯒꯤ꯫ ꯑꯗꯨꯒꯤꯅꯤ꯫
ꯅꯪ ꯂꯩ ꯕꯒꯤ ꯅꯣꯏ ꯅꯕꯥ ꯅꯄꯥ ꯅꯃꯥꯍꯣꯏ ꯌꯥꯝ ꯆꯥꯎꯊꯣꯛꯏꯕꯅꯤꯅꯦ꯫ ꯄꯩꯁꯥ ꯅꯤꯐꯝ ꯂꯩꯔꯦꯗꯅ ꯄꯩꯁꯥ ꯇꯥꯝꯕ ꯆꯠꯂꯗꯤ꯫
ꯈꯪꯗ꯭ꯔ ꯄꯩꯁꯥꯁꯦ ꯑꯁ ꯆꯠ ꯆꯠꯄ ꯃꯐꯝ ꯈꯛꯇ ꯉꯥꯏꯔꯤꯅꯤꯍꯦ꯫ ꯍꯥ꯫ ꯅꯥꯛꯄ ꯃꯐꯝꯗꯗꯤ ꯂꯩꯇꯕ꯫
ꯆꯠꯄ ꯃꯐꯝꯗꯤ ꯗꯃꯥ ꯂꯩꯔꯤ꯫ ꯑꯗꯨꯅꯦ꯫
ꯐꯟꯅꯕꯨ ꯅꯨꯡꯉꯥꯏꯔꯤꯅꯤ ꯍꯦ꯫
ꯏꯅꯥꯎꯅꯨꯄꯤ ꯑꯃꯨꯛ ꯁ꯭ꯀꯨꯜ ꯑꯃꯨꯛ ꯆꯠꯗꯤ ꯄꯩꯁꯥ ꯑꯃꯨꯛ ꯅꯤꯔꯛꯀꯅꯤ꯫ ꯑꯗꯨꯒꯤꯅꯤ ꯑꯩ ꯀꯣꯛ ꯁꯥꯔꯤꯁꯦ
ꯂꯣꯏꯒꯗꯧꯔꯦ ꯂꯣꯏꯒꯗꯧꯔꯦ ꯆꯍꯤ ꯑꯅꯤ ꯑꯍꯨꯝ ꯈꯛꯇꯪ ꯉꯥꯏꯔꯕꯅꯤ꯫
ꯃꯊꯪ ꯊꯥꯗ ꯇꯦꯟ ꯀꯥꯔꯗꯤ ꯑꯥ꯫ ꯊꯥꯎꯖꯟ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯦꯇ ꯗꯇꯤ ꯖꯝ ꯊꯥꯔꯅꯤ ꯍꯣꯏ ꯑꯗꯨ ꯂꯣꯏꯔꯗꯤ ꯋꯥꯏꯗꯤ ꯁꯪꯉꯅꯤ꯫
ꯑꯗꯨ ꯌꯧꯗ꯭ꯔꯤꯉꯩꯗ ꯅꯪ ꯅꯨꯄꯤ ꯍꯥꯟꯅ ꯆꯦꯟꯒꯗꯧꯕ ꯃꯥꯜꯂꯤꯗ꯫
ꯈꯪꯗꯦꯗ ꯅꯨꯄꯤꯁꯤ ꯆꯦꯟ
ꯅꯨꯄꯤ ꯊꯤꯔꯣꯗ ꯅꯣꯏꯗꯤ ꯀꯅꯥꯗꯦ꯫
ꯂꯧꯔꯒ ꯑꯁ ꯑꯩꯗꯤ ꯄꯥꯈꯪ ꯁꯥꯅꯤꯡꯉꯕꯅꯤ ꯀꯩꯅꯣ꯫
ꯅꯁꯥ ꯌꯥꯝ ꯀꯜꯂꯒ ꯀꯩꯅꯣꯅꯤ ꯂꯧ ꯁꯨꯅꯤꯡꯉꯥꯏ ꯀꯤꯕ꯭ꯔꫭꯅꯦ꯫
ꯍꯧꯖꯤꯛꯀꯥꯟꯗꯤ ꯂꯧ ꯁꯨꯕꯥꯁꯤ ꯑꯁ ꯉꯝꯗ꯭ꯔꯦꯅꯦ꯫ ꯍꯥꯏꯕꯇꯥꯔꯦ꯫ ꯁꯦꯡꯕꯀꯣ ꯑꯩꯗꯤ ꯑꯗꯨꯝ ꯁꯤꯗ ꯂꯩꯕꯅꯤꯅꯀꯣ꯫
ꯎꯝ
ꯋꯥꯕ ꯊꯕꯛ ꯍꯥꯏꯕ ꯇꯥꯔꯦ ꯍꯨꯃꯥꯡꯊꯣꯛꯑꯒ ꯀꯩꯅꯣ꯫ ꯑꯥ ꯂꯨꯐꯣꯏ ꯍꯣꯜꯂꯒ ꯀꯩꯅꯣ ꯄꯨꯠꯆꯩ ꯄꯨꯔꯒ ꯆꯠꯄꯗꯣ ꯉꯝꯗ꯭ꯔꯦꯕ ꯑꯩꯗꯤ꯫ ꯇꯟꯕꯨ ꯇꯥꯟꯁꯤꯜꯂꯛꯀꯣ
ꯀꯨꯏꯔꯔꯣꯏ ꯗꯥꯏꯄꯇꯤꯁ ꯅꯥꯔꯛꯀꯅꯤꯀꯣ꯫
ꯃꯔꯛ ꯃꯔꯛꯇꯗꯤ ꯍꯣꯏ ꯑꯈꯣꯏꯗꯁꯨ ꯍꯣꯏ ꯑꯩ ꯊꯕꯛꯁꯨ ꯑꯗꯨꯝ ꯋꯥꯗꯤ ꯋꯥꯏ ꯑꯗꯨꯕꯨꯀꯣ꯫ ꯑꯥꯂꯨꯝꯕ ꯍꯥꯏꯗꯤ ꯑꯩꯈꯣꯏ ꯑꯥ ꯂꯧ ꯀꯨꯝꯕ ꯆꯠꯂꯗꯤ ꯍꯨꯃꯥꯡ ꯌꯥꯝ ꯊꯣꯛꯏꯗꯅꯥ ꯑꯗꯨꯀꯨꯝꯕꯗꯤ ꯊꯣꯛꯇ꯭ꯔꯦꯕꯀꯣ
ꯎꯝ
ꯑꯗꯨꯒꯤꯅꯤꯗ ꯈꯪꯗ꯭ꯔꯦ
ꯅꯍꯥꯟ ꯅꯕꯨ ꯅꯪ ꯅꯕꯥ ꯍꯣꯏ ꯂꯌꯦꯡꯅꯕ ꯆꯠꯂꯤꯗꯣ
ꯑꯥ
ꯅꯅꯥꯛꯇ ꯂꯩꯕ꯭ꯔꯣ
ꯏꯅꯥꯛꯇ ꯂꯩꯕꯗꯨꯗ ꯑꯩꯈꯣꯏ ꯏꯆꯦꯗꯤ ꯔꯨꯝꯂꯧꯀꯣ
ꯀꯣꯇꯔꯗꯥ
ꯑꯥ ꯀ꯭ꯋꯥꯇꯥꯔꯗ ꯃꯥ ꯂꯩꯕꯅꯦ ꯑꯩꯗꯤ ꯌꯨꯝꯗ ꯂꯩꯇꯕꯅꯤꯅ ꯏꯇꯣꯝꯇ ꯂꯩꯕ ꯅꯨꯡꯉꯥꯏꯔꯣꯏꯕ ꯑꯗꯨꯒꯤ ꯃꯣꯏꯗ ꯂꯩꯈ꯭ꯔꯣ ꯍꯥꯏꯅ ꯑꯩꯅ ꯍꯥꯏꯕꯤꯕ ꯑꯗꯨꯅ ꯑꯁ ꯃꯥꯒꯤꯁꯨ ꯄꯩꯁꯥ ꯗꯃꯥ ꯆꯪꯈꯤꯒꯅꯤ ꯄꯩꯁꯥꯅ ꯆꯠꯄ ꯆꯠꯄꯁꯤꯅꯥ
ꯃꯤꯠꯅꯦꯕ ꯃꯔꯨ ꯑꯣꯏ ꯃꯔꯨ ꯑꯣꯏꯁꯦ ꯑꯗꯨꯒꯤ
ꯅꯣꯏ ꯁꯟꯗꯦ ꯁꯟꯗꯦ ꯑꯣꯞ ꯂꯩꯕ꯭ꯔꯣ
ꯑꯣ ꯌꯦꯡꯉꯁꯨ ꯈꯪꯗꯦ ꯈꯔ ꯐꯔꯦꯁꯨ ꯍꯥꯏ ꯐꯠꯇꯦꯁꯨ ꯍꯥꯏ ꯒ꯭ꯌꯟ ꯇꯥꯗꯦ ꯍꯤꯗꯥꯛꯄꯨꯗꯤ ꯍꯣꯏ ꯂꯤꯁꯤꯡ ꯑꯅꯤ ꯑꯍꯨꯝꯒꯤꯀꯣ ꯑꯩꯅ ꯂꯧꯕꯤꯈ꯭ꯔꯕꯅꯦꯕ ꯅꯣꯏ ꯌꯨꯝꯗ ꯊꯥꯒ꯭ꯔꯕꯅꯦꯕ ꯑꯗꯨ ꯆꯥꯔꯁꯨ ꯑꯥ ꯐꯥꯔꯦ ꯐꯔꯛꯏꯁꯨ ꯍꯥꯏꯗꯦ ꯒ꯭ꯌꯥꯟ ꯇꯥꯗꯦꯗꯥ ꯃꯥꯒꯤ ꯏꯁꯄꯦꯛꯇꯨꯁꯨ ꯑꯩ ꯂꯤꯁꯤꯡ ꯑꯍꯨꯝꯒꯤ ꯂꯧꯕꯤꯕꯅꯦꯕꯥ ꯑꯍ
ꯅꯪ ꯅꯪ ꯂꯩꯕꯒꯤ ꯆꯥꯎꯊꯣꯛ ꯏꯅꯤꯅꯦ ꯀꯩꯅꯣ
ꯈꯪꯗꯦꯗ ꯄꯩꯁꯥ ꯇꯥꯟꯕꯨ ꯁꯦꯚꯤꯡ ꯇꯧꯒꯗ꯭ꯔꯥ ꯍꯥꯏꯔꯒ ꯁꯦꯚꯤꯡ ꯇꯧꯕꯕꯥꯎ ꯐꯪꯗꯦ ꯇꯧꯋꯦ ꯑꯗꯨꯝ ꯄꯩꯁꯥ ꯐꯪꯒꯅꯤ ꯑꯗꯨꯝ ꯄꯩꯁꯥ ꯆꯠꯄ ꯃꯐꯝꯗꯨꯗꯤ ꯑꯗꯨꯝ ꯂꯥꯛꯑꯅꯤ
ꯎꯝ ꯆꯠꯅꯤꯡ ꯆꯠꯅꯤꯡꯉꯥꯏ ꯂꯩꯕꯒꯤ ꯂꯥꯛꯄꯅꯤ ꯀꯥꯏꯅꯣ ꯄꯩꯁꯥ
ꯎꯝ ꯑꯁꯦꯡꯕꯅꯦ ꯄꯩꯁꯥꯁꯦ ꯇꯥꯟ ꯎꯝ ꯆꯍꯤ ꯑꯍꯨꯝꯗꯤ ꯁꯨꯔꯦ ꯑꯗꯨꯗꯨ ꯁꯨꯒꯗꯧꯔꯦꯕꯀꯣ ꯑꯗꯨꯗ ꯁꯤꯞ ꯕꯦꯡꯒꯤ ꯑꯝꯇ ꯇꯧꯗꯦꯕ ꯌꯨꯝ ꯁꯥꯔꯦ ꯑꯗꯨ ꯁꯥꯕ ꯂꯣꯏꯔꯒ ꯌꯦꯡꯉꯨꯇꯨ ꯌꯨꯝ ꯁꯥꯕ ꯂꯣꯏꯔꯦ ꯑꯗꯨꯅ ꯑꯈꯣꯏ ꯕꯕꯥ ꯎꯝ ꯃꯃꯤ ꯅꯥꯕꯒꯤ ꯌꯦꯡ ꯌꯦꯡꯕ ꯍꯧꯔꯦ ꯑꯃꯨꯛꯁꯨ ꯄꯩꯁꯥꯗꯤ ꯑꯗꯨꯝ ꯆꯠꯂꯤ
ꯈꯟꯗꯛꯇꯤ ꯌꯥꯝ ꯅꯨꯡꯉꯥꯏꯔꯕꯅꯤꯗ ꯅꯨꯄꯥ ꯍꯣꯏꯁꯨ ꯍꯤꯗꯥꯛ ꯀꯞꯄꯦ ꯂꯧ ꯉꯥꯏ ꯑꯃꯨꯛ
ꯎꯝ ꯃꯗꯨꯅꯥ ꯑꯗꯨꯅ ꯍꯧꯖꯤꯛ ꯉꯍꯥꯡ ꯉꯔꯥꯡꯗꯥꯖꯨ ꯄꯩꯁꯥ ꯊꯥꯔꯛꯑꯣ ꯍꯥꯏꯌꯦ ꯑꯗꯨ ꯂꯤꯁꯤꯡ ꯑꯍꯨꯝ ꯍꯦꯟꯅ ꯑꯃꯨꯛ ꯊꯥꯔꯛ ꯊꯥ ꯈꯣꯡꯆꯩꯗ ꯂꯤꯁꯤꯡ ꯑꯍꯨꯝ ꯊꯥꯕꯤꯒ꯭ꯔꯝꯅꯤ
ꯄꯣꯜꯒꯤ ꯆꯥꯃ ꯉꯥꯏꯔꯦꯗꯅ ꯑꯗꯨꯅ ꯑꯩꯈꯣꯏ ꯈꯨꯟꯒꯤ ꯆꯥꯇ꯭ꯔꯨꯛ ꯌꯥꯡꯈꯩ ꯍꯥꯏꯕ꯭ꯔꯥ
ꯂꯤꯁꯤꯡ ꯑꯃꯅꯤ ꯍꯦ ꯂꯤꯁꯤꯡ ꯑꯃ ꯅꯤꯕ
ꯑꯩꯈꯣꯏ ꯈꯨꯟꯒꯤꯔꯣ
ꯑꯝ ꯈꯨꯟꯒꯤꯗꯤ ꯆꯥꯇ꯭ꯔꯨꯛ
ꯆꯥꯇ꯭ꯔꯨꯛ ꯌꯥꯡꯈꯩ ꯍꯥꯏꯌꯦꯗ
ꯎꯝ
ꯆꯥꯇ꯭ꯔꯨꯛ ꯌꯥꯡꯈꯩ ꯆꯨꯝꯕ꯭ꯔꯥ
ꯎꯝ
ꯆꯥꯇ꯭ꯔꯨꯛꯅꯦ ꯑꯥ ꯆꯥꯇ꯭ꯔꯨꯛ ꯃꯤ ꯈꯔꯅꯗꯤ ꯆꯥꯇ꯭ꯔꯨꯛ ꯍꯥꯏꯅꯕꯤꯕꯅꯦ ꯑꯗꯨꯝ ꯍꯥꯏ ꯃꯤ ꯈꯔꯅ ꯆꯥ ꯇ꯭ꯔꯨꯛ ꯌꯥꯡꯈꯩ ꯍꯥꯏꯌꯦ ꯒ꯭ꯌꯥꯟ ꯇꯥꯗꯦꯗ ꯒ꯭ꯔꯨꯞꯇꯗꯤ ꯁꯤ ꯒ꯭ꯔꯨꯞꯇꯗꯤ ꯆꯥꯇ꯭ꯔꯨꯛ ꯌꯥꯡꯈꯩ ꯊꯥꯏ ꯊꯥꯏꯌꯦꯕꯀꯣ ꯖꯤꯝꯐꯨꯂꯨꯞ ꯃꯥꯄꯥꯅꯀꯣ
ꯎꯝ
ꯑꯗꯨ ꯂꯥꯟꯕꯔꯥ ꯀꯔꯤꯃꯥꯏꯅ ꯇꯧꯕꯅꯣ ꯒ꯭ꯌꯥꯟ ꯇꯥꯗꯦ
ꯆꯨꯝꯃꯤ ꯆꯨꯝꯃꯤ ꯑꯗꯨꯒ ꯑꯣꯜꯒꯤꯅ ꯆꯥꯝꯃꯉꯥꯅꯦꯕ
ꯎꯝ ꯑꯩꯅ ꯌꯨꯝꯂꯥꯛ ꯑꯅꯤꯒꯤ ꯄꯨꯊꯣꯛꯄꯅꯦꯕ
ꯎꯝ
ꯑꯩꯈꯣꯏꯗꯔꯥ ꯑꯥ ꯗꯦꯃꯣꯔꯟ ꯗꯦꯕꯣꯅꯟ ꯕꯕꯥꯗꯣ ꯃꯣꯏꯒ
ꯎꯝ
ꯑꯗꯨꯒꯤ ꯃꯣꯏꯁꯨ ꯄꯩꯁꯥ ꯂꯩꯗꯝꯅꯤꯅꯀꯣ ꯑꯩꯉꯣꯟꯗ ꯐꯣꯟ ꯇꯧꯔꯛꯏ
ꯅꯥꯥꯏ ꯍꯥꯏꯕꯅꯤꯅꯦ ꯃꯣꯏꯁꯨ
ꯉꯔꯥꯡ ꯉꯔꯥꯡꯅ ꯐꯣꯟ ꯇꯧ ꯍꯥꯏꯗꯣ ꯉꯔꯥꯡ ꯃꯥꯜꯂꯦ ꯏꯕꯥꯅꯤ ꯂꯧ ꯆꯠꯂꯤꯗꯣ ꯉꯔꯥꯡ ꯅꯠꯇ꯭ꯔꯥ
ꯉꯔꯥꯡ ꯆꯠꯂꯦ
ꯎꯝ ꯑꯩꯅ ꯑꯩꯅ ꯅꯉꯣꯟꯗ ꯐꯣꯟ ꯇꯧꯔꯛꯏꯗꯨ ꯉꯔꯥꯡ ꯅꯠꯇ꯭ꯔꯣ ꯑꯩꯕꯣ
ꯉꯔꯥꯡ ꯑꯣꯢꯔꯝꯅꯤ
ꯑꯥ
ꯑꯩ ꯑꯌꯨꯛꯇꯨ ꯐꯣꯟ ꯇꯧꯔꯛꯏꯗꯅ
ꯎꯝ ꯏꯕꯥꯅꯤ ꯂꯧ ꯆꯠꯄꯗꯣ ꯑꯩ ꯏꯅꯥꯎ ꯅꯨꯄꯥꯒ ꯋꯥꯔꯤ ꯁꯥꯟꯅꯕꯗꯨ ꯈꯪꯕ꯭ꯔꯥ
ꯈꯪꯉꯤꯅꯦ
ꯉꯔꯥꯡ ꯅꯠꯇꯕ ꯃꯥꯜꯂꯦ ꯑꯣ ꯗꯦꯠ ꯊꯥꯔꯇꯤꯗ ꯗꯦꯠ ꯊꯥꯔꯇꯤꯗ